ꯍꯥꯎ ꯏꯆꯦ ꯊꯕꯛ ꯁꯪ
ꯌꯥꯏꯌꯦ ꯌꯥꯏꯌꯦ ꯀꯩꯁꯨꯝ ꯀꯥꯏꯗꯦ ꯁ ꯁꯟꯅꯥꯁꯦ
ꯀꯩꯗꯧꯔꯝꯃꯤ ꯅꯣ ꯏꯆꯦ
ꯑꯩꯁꯦ ꯁꯨꯝ ꯂꯩꯔꯝꯕꯅꯤ ꯆꯥꯛ ꯏꯁꯤꯡ ꯊꯣꯡꯕꯁꯨ ꯉꯥꯏꯍꯥꯛ ꯂꯩꯈꯤꯗꯦꯅ ꯁꯨꯝ ꯐꯝꯃꯝꯃꯤ
ꯑꯣ ꯏꯆꯦ ꯍꯥꯏꯌꯦꯡ ꯃꯠ ꯊꯪꯒꯨꯝꯕꯁꯦ ꯁꯪꯒꯗ꯭ꯔꯣ ꯏꯆꯦ
ꯑꯩꯁꯦ ꯍꯌꯦꯡ ꯃꯊꯪꯒꯨꯝꯕꯁꯦ ꯑꯩꯁꯦ ꯇꯨꯏꯁꯟꯗꯤ ꯆꯠꯇꯣꯏꯅꯦꯕ
ꯑꯣ
ꯍꯧꯖꯤꯛ ꯀꯥꯟꯖꯦ ꯇꯨꯏꯁꯟꯖꯦ ꯁꯨꯇꯤ ꯊꯥꯕꯖꯦ ꯅꯨꯡꯉꯥꯏ ꯅꯠꯇ꯭ꯔꯕ ꯑꯉꯥꯡꯁꯦ ꯀꯩꯀꯩ ꯂꯩꯔꯒꯦ
ꯑꯣ ꯏꯆꯦ ꯑꯩꯈꯣꯏꯂꯣ
ꯎꯝ ꯃꯣꯏꯒꯤ ꯑꯦꯛꯖꯥꯝ ꯇꯧꯕꯒꯤ ꯏꯝꯄꯣꯔꯇꯦꯟ ꯃꯌꯥꯝ ꯄꯤꯁꯤꯜꯂꯛꯄꯗꯣ
ꯑꯣ ꯑꯩꯅꯅꯦ ꯏꯆꯦ ꯁꯪꯉꯗꯤ ꯍꯪꯆꯤꯠꯇꯣ ꯁꯨꯝ ꯃꯄꯥꯟ ꯊꯣꯛꯇꯕ ꯀꯣꯏꯊꯣꯛꯇꯕꯁꯨ ꯀꯨꯏꯔꯦ ꯏꯆꯦ ꯍꯣꯏꯒ ꯀꯣꯏꯔꯨꯁꯤꯔꯅ ꯍꯥꯏꯒꯦꯅ ꯇꯧꯕꯅꯤꯗ
ꯌꯥꯗꯤ ꯌꯥꯏꯌꯦꯕ ꯑꯗꯣ ꯑꯉꯥꯡꯗꯣ ꯑꯩꯅꯃꯨꯛ ꯇꯨꯏꯁꯟꯗꫭ
ꯑ ꯍꯧꯖꯤꯛꯀꯥꯟꯁꯦ ꯃꯤ ꯌꯥꯝ ꯀꯣꯏ ꯆꯠꯅꯩ ꯀꯩ ꯑꯦꯄꯜ ꯐꯥꯔꯝ ꯆꯠꯅꯕꯣ ꯑꯗꯒꯤ ꯀꯕꯣꯛꯀꯥꯡ ꯌꯦꯡꯕꯕꯨ ꯆꯠꯅꯕ ꯑꯩꯈꯣꯏꯁꯨ ꯑꯃ ꯆꯠꯄ ꯌꯥꯏ ꯏꯆꯦꯗꯣ ꯏꯠ ꯑꯣꯏꯕ ꯑꯗꯨꯗ ꯍꯪꯆꯤꯠꯇꯣ ꯑꯗ ꯏꯆꯦ ꯁꯨꯇꯤꯒ ꯂꯩꯔꯝꯒꯗ꯭ꯔꯅ ꯍꯪꯉꯛꯄꯅꯤꯗ ꯀꯣꯏ ꯆꯠ ꯂꯨꯁꯤꯔꯥꯅ
ꯁꯟ ꯇꯧꯕꯁꯤꯗꯤ ꯁꯨꯇꯤꯁꯦ ꯄꯥꯛ ꯄꯥꯛ ꯐꯪꯗꯦꯕ ꯃꯣꯏꯅꯁꯨ ꯁꯨꯇꯤꯁꯦ ꯃꯣꯏꯅ ꯊꯥꯔꯛꯑꯗꯤꯅꯦ ꯈꯪꯕ꯭ꯔꯥ ꯃꯣꯏ ꯀꯔꯤꯝ ꯈꯜꯂꯣꯏꯕ ꯑꯩꯅ ꯒ ꯈꯔ ꯊꯥꯕꯁꯤꯗꯤꯅꯦ ꯄꯩꯁꯥ ꯄꯤꯔꯝꯗꯥꯏꯁꯤꯗ ꯈꯤꯕ ꯈꯣꯠꯈꯤꯕ ꯍꯦꯛꯇ ꯄꯜꯂꯛꯑꯦꯕꯀꯣ ꯑꯗꯨꯅ ꯑꯩ
ꯍꯣꯏ ꯑꯗꯨꯕꯨꯗꯤ ꯏꯆꯦ ꯃꯃꯥ ꯃꯄꯥ ꯑꯣꯏꯕꯁꯤꯡꯁꯦ ꯑꯗꯨꯃꯥꯏꯅ ꯅꯦꯗ ꯇꯧꯔꯤꯖꯦ ꯍꯥꯏꯗꯤ ꯃꯣꯏꯒꯤ ꯑꯁꯣꯏꯕꯗꯤ ꯈꯟꯗꯕ ꯑꯣꯖꯥꯅ ꯈꯤꯇꯪ ꯇꯧꯔꯛ ꯑꯗꯤꯀꯣ ꯑꯗꯨꯅꯤ
ꯊꯦꯡꯅꯔꯝꯃꯤꯅꯦ ꯁꯦꯡꯉꯦ ꯊꯦꯡꯗꯣꯏꯔꯥ ꯈꯪꯗꯦ ꯑ ꯃꯣꯏꯒꯤ ꯂꯝꯐꯦꯜꯒꯤ ꯀꯩꯅꯣꯗꯣ ꯀꯕꯣꯀꯪ ꯃꯄꯥꯟ ꯌꯦꯡꯕꯗꯣ ꯖꯦ ꯁꯤ ꯕꯤꯅ ꯀꯣꯛꯈꯠꯄꯒꯤ ꯑꯃ ꯑꯗꯨꯕꯨ ꯆꯨꯝꯃꯤꯖꯥꯠꯂꯣ
ꯈꯪꯗꯦ ꯏꯆꯦ ꯑꯗꯨ ꯍꯣꯏ ꯃꯤ ꯉꯩꯅ ꯈꯔ ꯑꯃꯅ ꯀꯩ ꯍꯥꯏꯅꯤ ꯑꯩꯈꯣꯏꯒꯤ ꯀꯩꯅꯣ ꯃꯥꯡꯍꯜꯂꯦ ꯏꯀꯣꯂꯣꯖꯤꯗ ꯏꯁꯤꯡꯗ ꯑꯗꯨ ꯃꯥꯡꯍꯜꯂꯦ ꯑꯃꯨꯛ ꯇꯧꯅꯩ ꯈꯪꯗꯦ ꯑꯗꯨ ꯇꯧꯅꯕꯒꯤ ꯈꯔ ꯇꯧꯅꯒꯤꯕꯅꯦ ꯑꯗꯨ ꯑꯣꯏꯔꯝꯕꯁꯨ ꯌꯥꯏ ꯏꯆꯦ
ꯑꯣ ꯑꯗꯣ ꯃꯣꯏꯅ ꯐꯅꯌꯥꯝ ꯀꯣꯈꯠꯂꯁꯨ ꯑꯗꯨ ꯀꯪꯗꯨꯗꯤꯅꯦ ꯁꯦꯡꯕ ꯄꯥꯛ ꯉꯝ ꯗꯝꯅꯦꯕ ꯑꯗꯨꯝ ꯈꯔ ꯂꯩꯍꯧꯕꯗꯨꯅꯅꯦ ꯑꯗꯨꯝ ꯖꯔ ꯁꯟꯗꯣꯛꯄꯗꯣ ꯑꯗꯨꯃꯥꯏꯅꯒꯨꯝꯕ ꯇꯧꯕꯅꯦꯕ ꯎꯝ
ꯍꯥꯏꯗꯤ ꯀꯕꯣꯛꯀꯪ ꯍꯥꯏꯖꯦ ꯂꯩꯅ ꯅꯥꯄꯤꯒꯨꯝꯅ ꯈꯟꯅꯗ꯭ꯔꯅꯦ ꯐꯠ ꯑꯗꯨꯅꯦ ꯍꯧꯖꯤꯛ ꯍꯧꯖꯤꯛꯀꯥꯟꯖꯤꯅ ꯂꯣꯏꯅ ꯑꯃ ꯍꯦꯛ ꯆꯠꯄ ꯍꯧꯒꯤꯕꯗꯀꯣ ꯇ꯭ꯔꯦꯟꯒꯤ ꯇꯥꯏꯞꯇ ꯃꯌꯥꯝꯁꯦ ꯄꯨꯂꯞ ꯄꯨꯂꯞ ꯆꯠꯅꯕꯒꯤ ꯇꯧꯋꯦ
ꯑꯥ ꯈꯤꯇꯪ ꯍꯦꯛ ꯊꯥꯒꯠ ꯄꯒ ꯖꯠ ꯂꯥꯎ
ꯑ ꯑꯗꯨꯕꯨꯗꯤ ꯆꯠꯅꯤꯡꯗꯦꯕ ꯑꯩꯅ ꯖꯨꯗ ꯒꯨꯝꯕ ꯆꯠꯁꯤꯔ ꯍꯥꯏꯗꯤ ꯍꯥꯏ ꯍꯧꯖꯤꯛꯀꯥꯟꯗꯣ ꯁꯥ ꯉꯥ ꯃꯌꯥꯝ ꯊꯝꯃꯦ ꯍꯥꯏꯌꯦ ꯑꯅꯧꯕ
ꯍꯣꯏ ꯍꯣꯏ ꯊꯝꯃꯦ ꯍꯥꯏꯌꯦ ꯑꯅꯧꯕ ꯊꯥꯏꯅ ꯑꯥ ꯁ꯭ꯀꯨꯜ ꯇꯝꯃꯤꯉꯥꯏꯗ ꯆꯠ ꯄꯗꯒꯤ ꯆꯠ
ꯑ ꯏꯆꯦꯁꯨ ꯅꯍꯥꯟꯋꯥꯏ ꯀꯣꯂꯦꯖ ꯀꯥꯔꯤꯉꯩꯗꯆꯠ ꯆꯠꯈꯤꯕꯗꯩ ꯆꯠꯈꯤꯗ꯭ꯔꯦ ꯑꯗꯨꯗ ꯁꯨꯝ ꯏꯆꯦꯁꯨ ꯁꯨ ꯁꯪꯉꯗꯤ ꯆꯠꯁꯤꯔꯥ ꯀꯥꯏꯅ ꯈꯂ ꯑꯩꯅ ꯍꯪꯉꯛꯄꯅꯤꯗ
ꯎꯝ ꯑꯩꯁꯦ ꯑꯇꯣꯞꯄ ꯊꯕꯛ ꯊꯣꯏꯗꯣꯛꯄꯗꯤ ꯂꯩꯇꯦꯕ
ꯑꯧ ꯇꯨꯏꯁꯟꯒꯤꯗꯣ ꯏꯆꯦ ꯍꯣꯏ ꯌꯦꯡꯉꯣꯁꯦ ꯏꯆꯦ ꯃꯑꯣꯡ ꯍꯥꯏꯗꯤ ꯏꯆꯦꯅ ꯍꯦꯛꯀꯣ
ꯍꯣꯏ ꯑꯗ ꯃꯣꯏ ꯑꯩꯅ ꯁꯨꯇꯤ ꯊꯥꯒꯦ ꯍꯥꯏꯕꯗ ꯗꯤ ꯃꯣꯏ ꯀꯩꯝꯇꯕꯨꯗꯤ ꯍꯥꯏꯔꯛꯑꯣꯏꯕ ꯑ ꯍꯣꯏ ꯍꯣꯏ ꯐꯔꯦ ꯐꯔꯦ ꯍ ꯑꯗꯨꯃꯥꯏꯅꯗꯤ ꯇꯧꯔꯛꯀꯅꯦꯕꯀꯣ ꯑꯗꯣ ꯑꯦꯛꯖꯥꯝꯒꯤ ꯏꯝꯄꯣꯔꯇꯦꯟ ꯀꯔꯤ ꯀꯔꯥꯁꯨ ꯃꯌꯥꯝ ꯄꯤꯁꯤꯜꯂꯛꯑꯒ ꯑꯗꯨꯃꯥꯏꯅ ꯑꯩꯅ ꯑꯃꯨꯛ ꯊꯥꯗꯣꯛꯄꯗꯣ ꯑꯗꯨꯏ ꯅꯨꯡꯉꯥꯏꯇꯕꯗꯒꯤꯗꯤ ꯑꯗꯨꯃꯥꯏꯅ ꯇꯧꯔꯅꯤ ꯄꯩꯁꯥ ꯄꯤꯔꯝꯗꯥꯏꯁꯤꯗ ꯑꯗꯨꯝ ꯍꯦꯛꯇ ꯃꯔꯩ ꯃꯔꯅꯥ ꯍꯦꯛꯇ ꯑꯗꯨꯝ ꯇꯧꯕꯒꯤ ꯇꯥꯏꯞꯇ ꯇꯧꯋꯦꯕ ꯑꯁ ꯄꯩꯁꯥ ꯒꯗꯤ ꯌꯥꯝ ꯄꯣꯟꯇꯦꯗ ꯑꯩꯁꯨ ꯁꯨꯝ ꯑꯩꯒꯤ ꯏꯆꯦꯠ ꯅꯥꯀꯣꯝꯗꯁꯨ ꯈꯤꯇꯪꯗꯁꯨ ꯀꯥꯟꯅꯕ ꯑꯗꯒꯤꯗꯤ ꯁꯨꯝ ꯍꯥꯏꯗꯤ ꯑꯉꯥꯡ ꯂꯣꯏꯅꯕ ꯈꯣꯠꯄ ꯀꯩꯗꯧꯕ ꯁꯨꯝ ꯑꯩꯉꯣꯟꯗ ꯑꯦꯛꯁꯄꯤꯔꯤꯌꯦꯟꯁ ꯈꯔ ꯐꯪꯅꯕ ꯄꯪꯆꯠ ꯆꯠꯂꯤꯕ ꯍꯥꯏꯗꯨꯅꯤ ꯇꯥꯔꯦ ꯈꯔ ꯀꯨꯞꯄꯦ ꯂꯤꯛꯑꯦꯕ
ꯑꯣ ꯑꯗꯣ ꯍꯥꯏꯗꯤ ꯑꯗꯣ ꯈꯔ ꯈꯪꯕꯤꯔꯗꯤꯀꯣ ꯍꯥꯏꯗꯤ ꯑꯉꯥꯡꯗꯣ ꯑꯣꯖꯥꯅ ꯗ ꯂꯥꯛꯑ ꯍꯣꯝ ꯇ꯭ꯌꯨꯇꯔꯁꯦ ꯄꯩꯁꯥ ꯃꯌꯥꯝ ꯃꯌꯥꯝ ꯂꯧꯅꯔꯁꯨ ꯅꯦ ꯍꯧꯖꯤꯛꯀꯥꯟ
ꯂꯧꯅꯔꯦ ꯂꯧꯅꯔꯦ ꯃꯤꯗꯤ ꯃꯌꯥꯝ ꯃꯌꯥꯝ
ꯍꯥꯏꯗꯤ ꯇꯥꯛꯏꯕꯗꯨꯒꯤ ꯑꯗꯨꯃꯥꯏꯅ ꯃꯣꯏꯅꯁꯨ ꯈꯔ ꯈꯪꯕꯤꯔꯗꯤ ꯐꯕ
ꯎꯝ ꯎꯝ
ꯄꯥꯡꯉꯩ ꯆꯠꯂꯒ ꯍꯥꯏꯗꯤ ꯑꯗꯨꯝ ꯈꯔ ꯈꯔ ꯄꯤꯕꯤꯔꯗꯤ ꯃꯣꯏꯅꯁꯨ ꯑꯩꯈꯣꯏꯅꯁꯨ ꯒ꯭ꯌꯥꯟ ꯇꯥꯕꯣꯏ ꯃꯣꯏꯅꯁꯨ ꯑꯗꯨ ꯈꯔ ꯇꯧꯕꯤꯔꯗꯤ ꯑꯩꯈꯣꯏꯁꯨ ꯕꯤꯠ ꯂꯩꯔꯦꯗ
ꯎꯝ ꯃꯥꯅꯤ
ꯑꯉꯥꯡ ꯑꯉꯥꯡꯒꯤꯁꯦ ꯀ꯭ꯂꯥꯁ ꯀꯌꯥ ꯑꯣꯏ ꯗꯨꯅꯣ
ꯀ꯭ꯂꯥꯁ ꯀꯦꯖꯤ ꯃꯥꯏ ꯑꯣꯏꯗꯣꯏꯅꯦꯕꯀꯣ ꯈꯪꯗꯦꯗ ꯑꯩꯈꯣꯏꯅ ꯊꯥꯏꯅ ꯇꯝꯃꯛ ꯑꯣꯖꯥ ꯀ꯭ꯂꯥꯁ ꯀꯥꯔꯤꯁꯤꯒ ꯃꯣꯏ ꯑꯣꯖꯥꯁꯤꯡꯅ ꯄꯤꯔꯤꯕ ꯁꯦꯂꯦꯕꯁ ꯇꯥꯛꯏꯕ ꯈꯨꯇꯥꯛꯁꯤꯒ ꯌꯥꯝ ꯊꯤꯅ ꯍꯦꯃꯜꯂꯦꯉꯣ ꯃꯤ ꯑꯉꯥꯡ ꯈꯔ ꯑꯥ ꯇꯥꯛꯄꯒ ꯍꯩꯒꯟꯕ ꯗꯕ ꯑꯉꯥꯡ ꯁꯨꯃꯥꯏꯅ ꯑꯉꯥꯡꯁꯨ ꯂꯩꯗꯅꯀꯣ ꯑꯗꯨꯅ ꯍꯩꯒꯟꯕ ꯈꯛꯀꯤ ꯌꯦꯡꯉꯒꯁꯨ ꯇꯥꯛꯄ ꯌꯥꯗꯦꯕ ꯂꯥꯏꯔꯤꯛ ꯇꯥꯛꯄꯁꯦ ꯑꯗꯣ ꯍꯥꯏꯗꯤ ꯀ꯭ꯂꯥꯁꯇꯨꯗ ꯐꯝꯗꯣꯏꯗꯨꯣꯏ ꯒꯤ ꯌꯥꯝꯅ ꯍꯩꯒꯟꯕ ꯒꯤ ꯃꯌꯥꯏ ꯑꯣꯏꯔꯞ ꯑꯗꯒꯤ ꯍꯩ ꯒꯟꯗꯕꯥ ꯂꯣꯏ ꯐꯝꯗꯣꯏꯅꯤꯗ ꯑꯗꯨꯒꯨꯝꯕ ꯑꯗꯨ ꯌꯦꯡꯉꯒ ꯈꯔ ꯇꯥꯛꯑꯗꯤ ꯐ ꯑꯗꯨꯒ ꯃꯣꯏ ꯈꯨꯇꯥꯛꯁꯤꯗꯤ ꯑꯁ ꯌꯥꯗꯦ ꯑꯗꯨꯅ ꯑꯩꯅ ꯇꯥꯏ ꯑꯉꯥꯡꯁꯤꯁꯨ ꯈꯔ ꯄꯪꯉꯦꯕ ꯑꯗꯨꯅ ꯌꯥꯝ ꯋꯥꯏ
ꯑꯗꯨꯅꯦ ꯑꯉꯥꯡ ꯏꯆꯦ ꯑꯉꯥꯡ ꯃꯆꯥ ꯇꯥꯛꯄꯅ ꯍꯦꯟꯅ ꯂꯨꯏꯌꯦꯕ ꯍꯥꯏꯗꯤ ꯀ꯭ꯂꯥꯁ ꯊ꯭ꯔꯤ ꯐꯣꯔ ꯀꯥꯈ꯭ꯔꯕ ꯑꯃꯨꯛ ꯈꯔ ꯒ꯭ꯌꯥꯟ ꯇꯥꯔꯕ ꯑꯉꯥꯡ ꯑꯣꯏꯗꯤꯀꫭ ꯑꯩꯈꯣꯏꯁꯦ ꯍꯥꯏꯗꯤ ꯁ꯭ꯀꯨꯜꯗ ꯇꯧꯔꯛꯄ ꯑꯩꯈꯣꯏꯅ ꯀꯩꯅꯣ ꯈꯣꯠꯄꯅꯣ ꯑꯣꯖꯥꯅ ꯀꯩ ꯍꯥꯏꯔꯤ ꯒ꯭ꯌꯥꯟꯗꯣ ꯈꯔ ꯇꯥꯒꯗꯕ ꯆꯄꯤ ꯏꯕ ꯑꯗꯨꯅ ꯃꯣꯏꯗꯤ ꯎꯝ
ꯑꯗꯨꯒꯤ ꯗꯤꯛꯇꯦꯁꯟꯒ ꯌꯥꯎꯁꯤꯜꯂꯦ ꯎꯝ ꯏꯁꯇꯣꯔꯤꯒꯤ ꯃꯇꯦꯛ ꯑꯃ ꯌꯥꯎꯁꯤꯜꯂꯦ ꯑꯗꯨꯗꯨꯒꯥ ꯑꯁ ꯀꯩ ꯀꯩꯅꯣ ꯌꯥꯝ ꯈꯪꯗꯦ ꯋꯥꯔꯗ ꯃꯤꯅꯤꯡ ꯑꯗꯒꯤ ꯀꯣꯏꯁꯟ ꯑꯟꯁꯥꯔ ꯆꯨꯝꯅ ꯆꯤꯟꯅ ꯍꯪꯕꯗꯨꯗꯤ ꯐꯥꯍꯟꯕꯗꯣ ꯑꯃꯨꯛ ꯂꯥꯏꯌꯦꯕ ꯑꯗꯩ ꯏꯕ ꯌꯥꯎꯔꯛꯄ ꯀꯥꯟꯗꯗꯤ ꯏꯁꯄꯦꯂꯤꯡ ꯁꯣꯏꯕ ꯈꯣꯠꯄ ꯍꯥꯏꯗꯤ ꯄ꯭ꯔꯅꯥꯎꯟꯁꯦꯁꯟꯐꯧ ꯐꯖꯅ ꯍꯥꯏꯕ ꯉꯝꯗ꯭ꯔꯤꯕꯗꯨꯗ ꯑꯃꯨꯛꯀ ꯏꯕꯁꯨ ꯑꯃꯨꯛ ꯌꯥꯎꯁꯜꯂꯦ ꯑꯗꯨꯅ ꯀꯣꯛ ꯉꯥꯎꯋꯤꯉꯣ ꯑꯩ ꯑꯗꯣ ꯑꯇꯩ ꯑꯇꯩꯗꯤ ꯂꯣꯏ ꯇꯥꯛꯑꯦ ꯎꯝ
ꯑꯣꯏ ꯑꯗꯨꯑꯣꯏꯗꯤ ꯑꯉꯥꯡꯗ ꯍꯥꯏꯗꯤ ꯂꯥꯏꯔꯤꯛ ꯍꯩꯅꯕꯅꯦꯅꯗꯤ ꯇꯧꯔꯤꯅꯦꯕ ꯑꯣꯖꯥꯉꯩꯅꯀꯣ ꯑꯗꯨ ꯑꯣꯏꯇꯥꯔꯁꯨ ꯑꯗꯨꯅꯤ ꯍꯦꯟꯅ ꯃꯉꯣꯟꯗ ꯋꯥꯔꯒ
ꯋꯥꯕꯗꯣ ꯕꯔꯗꯟ ꯑꯃ ꯍꯥꯞꯆꯤꯜꯂꯦꯕ ꯑꯉꯥꯡꯁꯤꯡꯗ ꯅꯨꯡꯉꯥꯏꯅ ꯂꯔꯤꯛ ꯇꯝꯍꯟꯕꯗꯣ ꯑꯣꯏꯗ꯭ꯔꯦꯕ
ꯑꯣꯏꯗꯕꯗꯣ ꯍꯥꯏꯗꯤ ꯀꯦꯖꯤ ꯀꯥꯏꯔꯤꯕꯁꯤꯗꯤ ꯈꯔ ꯑꯗꯨꯝ ꯂꯥꯏꯠ ꯑꯣꯏꯅ ꯇꯧꯕ ꯌꯥꯏꯑꯕ ꯑꯉꯥꯡꯉꯩꯁꯤꯗ ꯌꯥꯝꯅ ꯀꯩꯅꯣ ꯑꯣꯏꯍꯟꯗꯕ ꯍꯩꯋꯥꯏ ꯈꯔ ꯑꯗꯨꯝ ꯃꯥꯥꯏ ꯃꯥꯒꯤ ꯃꯇꯝꯒꯤ ꯃꯇꯨꯡꯟꯅ ꯑꯗꯨꯝ ꯈꯔ ꯍꯦꯟꯒꯠꯄ ꯀ꯭ꯂꯥꯁ ꯀ꯭ꯂꯥꯁꯀꯤꯅ ꯍꯦꯟꯒꯠꯂꯛꯀꯗꯨ ꯅꯠꯇ꯭ꯔꯥ ꯑꯗꯣ ꯈꯪꯗꯦ ꯍꯧꯖꯤꯛ ꯍꯧꯖꯤꯛꯀꯥꯟꯒꯤ ꯂꯥꯏꯔꯤꯛ ꯇꯝꯕꯁꯦ ꯑꯌꯥꯝꯕꯅꯗꯤ ꯂꯣꯏꯅ ꯑꯉꯥꯡ ꯃꯆꯥ ꯅꯔꯁꯔꯤꯗꯒꯤꯐꯥꯎ ꯍꯦꯟꯅ ꯃꯌꯥꯝ ꯃꯌꯥꯝ ꯇꯝꯃꯤ ꯇꯧꯅꯔꯦ ꯂꯣꯏꯅ ꯑꯩꯁꯦ
ꯎꯝ ꯍꯦ ꯑꯥꯇꯩ ꯑꯇꯩ ꯑꯗꯩꯗꯤ ꯑꯩ ꯂꯣꯏꯅꯃꯛ ꯇꯁ ꯇꯧꯔ ꯇꯥꯛꯑꯦ ꯃꯣꯏꯅ ꯄꯤꯔꯛꯄ ꯃꯌꯥꯝꯗꯨꯗ ꯗꯤꯛꯇꯦꯛꯁꯟꯒ ꯁꯣꯝꯗ ꯇꯥꯛꯇꯦ ꯀꯃꯥꯏ ꯇꯥꯛꯇꯣꯏꯅꯣ ꯈꯪꯗ꯭ꯔꯦꯕ ꯍꯥꯏꯗꯤ ꯗꯤꯛꯇꯦꯁꯟ ꯍꯥꯏꯗꯕꯨ ꯍꯥꯏꯔꯒ ꯏꯍꯟꯗꯣꯏꯅꯤ ꯑꯗꯣ ꯍꯥꯏꯔ ꯏꯕꯗ ꯏꯁꯄꯦꯂꯤꯡꯗꯣ ꯑꯗꯨꯛ ꯍꯥꯏꯗꯤ ꯋꯥꯍꯩ ꯑꯍꯨꯝ ꯃꯔꯤ ꯈꯤꯇꯪ ꯑꯣꯏꯔꯗꯤ ꯑꯃꯨꯛ ꯐꯕ ꯋꯥꯍꯩꯗꯨ ꯌꯥꯝ ꯌꯥꯝꯃꯦꯕ ꯋꯥꯔꯠꯇꯨ ꯇ꯭ꯋꯦꯟꯇꯤ ꯃꯥꯏꯅ ꯍꯦꯜꯂꯦꯕꯀꯣ ꯑꯗꯨ ꯑꯗꯨꯅ ꯑꯩ ꯀꯔꯃꯥꯏꯅ ꯇꯥꯛꯑꯒ ꯍꯩꯍꯟꯗꯣꯏꯅꯣ ꯈꯟꯕꯗ ꯀꯣꯛ ꯉꯥꯎ
ꯑꯗꯨ ꯏꯆꯦ ꯃꯃꯥ ꯃꯄꯥꯅꯁꯨ ꯍꯥꯏꯗꯤ ꯏꯆꯦ ꯍꯣꯏꯅ ꯁꯨꯝ ꯇꯨꯏꯁꯟ ꯑꯣꯖꯥꯅ ꯋꯥꯅ ꯍꯣꯠꯅꯔꯤꯁꯦ ꯃꯣꯏꯅꯁꯨ ꯈꯔ ꯇꯥꯛꯁꯜꯂꯛꯑꯗꯤ ꯑꯃꯨꯛ ꯐꯕ
ꯃꯥꯅꯦ ꯃꯥꯅꯦ ꯃꯣꯏꯅꯒ ꯇꯥꯛꯁꯤꯜꯂꯗꯤꯅꯦ ꯑꯉꯥꯡꯁꯦ ꯍꯩꯗꯤ ꯍꯩꯅꯦꯕ ꯍꯩꯇꯕ ꯍꯩꯔꯣꯏꯗꯕ ꯑꯉꯥꯡꯗꯤ ꯑꯣꯏꯔꯣꯏ
ꯅꯠꯇꯦꯕ ꯑꯥ ꯍꯥꯏꯗꯤ ꯏꯆꯦꯅ ꯇꯧꯔꯝꯕꯗꯨ ꯈꯇꯪ
ꯑꯣ ꯇꯣꯛꯑꯦ ꯎꯝ ꯁ꯭ꯀꯨꯜꯗ ꯇꯥꯛꯂꯛꯑꯦ ꯑꯩꯅ ꯇꯥꯛꯏꯁꯤ ꯂꯣꯏꯔꯦ ꯑꯗꯨꯅ ꯍꯩꯇꯦ ꯃꯥꯛ ꯐꯪꯗ꯭ꯔꯗꯤ ꯐꯪꯗꯦ ꯃꯥꯅ ꯇꯥꯛꯄꯗ ꯍꯩꯇꯦ ꯍꯥꯏꯗꯣꯏꯅꯤ
ꯑꯗꯨꯅꯦ ꯍꯥꯏꯗꯤ ꯃꯃꯥ ꯃꯄꯥꯥ ꯑꯉꯥꯡ ꯈꯔ ꯑꯉꯥꯡ ꯑꯃ ꯐꯍꯟꯕ ꯍꯥꯏꯖꯤ ꯑꯣꯖꯥ ꯈꯛꯇꯅ ꯌꯥꯕ
ꯑ ꯌꯥꯗꯦ ꯌꯥꯗꯦ ꯃꯃꯥ ꯃꯄꯥꯒꯤꯗꯤ ꯁꯚꯦꯟꯇꯤ ꯑꯩꯠꯇꯤ ꯄꯥꯔꯁꯦꯟꯗꯤ ꯃꯃꯥ ꯃꯄꯥꯒꯤꯅꯦꯕ ꯑꯣꯖꯥꯒ ꯑꯗꯩ ꯁ꯭ꯀꯨꯜꯗ ꯇꯨꯏꯁꯟꯗ ꯊꯦꯡꯅꯔꯤꯁꯤꯗꯤ ꯄꯨꯡ ꯑꯃ ꯑꯅꯤꯒꯤ ꯃꯇꯝ ꯈꯛꯇꯅꯦ ꯍꯥꯏꯕ
ꯑꯗꯨꯗꯨꯗ ꯑꯃꯨꯛ ꯇꯥꯏꯅꯔꯤꯅꯦꯕ ꯐꯔꯒ ꯐꯔꯦ ꯐꯔꯦ ꯍꯥꯏꯕ ꯐꯠꯇ꯭ꯔꯒꯅ ꯅꯠꯇ꯭ꯔ ꯍꯧꯋꯤꯛꯀꯥꯟ ꯑꯉꯥꯡꯒꯩꯗꯤ ꯏꯆꯦ ꯑꯗꯣ ꯃꯃꯥ ꯃꯄꯥꯁꯤꯡꯁꯤꯁꯨꯅꯦ ꯏꯆꯦ ꯍꯥꯏꯗꯤ ꯃꯣꯏꯅ ꯇꯥꯛꯄ ꯉꯝꯕ ꯑꯣꯏꯔꯁꯨꯀꯣ ꯀꯩ ꯇꯥꯛꯅꯤꯡꯗꯕ ꯑꯃꯁꯨ ꯇꯧꯅꯩꯌꯦ ꯍꯣꯏ ꯍꯥꯏꯗꯤ ꯑꯣꯖꯥ ꯑꯃ ꯇꯥꯛꯍꯟꯈ꯭ꯔꯒꯅ ꯀꯣꯝꯕꯒꯤ ꯇꯥꯏꯞꯇ ꯑꯃꯁꯨ ꯂꯥꯛꯅꯔꯦ ꯃꯇꯝ ꯆꯠꯅꯕꯤ ꯑꯣꯏꯅ ꯍꯥꯏꯒꯗ꯭ꯔꯥ ꯗꯨꯃꯥꯏꯅꯁꯨ ꯇꯧ
ꯑꯣꯚꯔ ꯄ꯭ꯔꯣꯇꯦꯛꯇꯤꯞ ꯑꯣꯏꯕ ꯃꯃꯥ ꯃꯄꯥꯥꯁꯨ ꯌꯥꯎꯔꯤꯅꯦ ꯑꯗꯣ ꯃꯆꯥ ꯆꯦꯛꯁꯤꯜꯂꯤꯅꯦꯅ
ꯃꯥꯅꯦ ꯃꯥꯅꯦ ꯏꯆꯦ ꯈꯪꯗ꯭ꯔꯦꯗ ꯍꯧꯖꯤꯛꯀꯥꯟꯖꯦ
ꯉꯥꯡꯅꯕꯗꯁꯨ ꯋꯥꯕꯗ ꯋꯥꯕꯗ ꯅꯨꯄꯥ ꯃꯆꯥꯅꯒ ꯑꯣꯏꯔꯦ ꯒ꯭ꯌꯥꯟ ꯇꯥꯕ꯭ꯔꯥ ꯍꯥꯏꯁꯦ ꯍꯥꯏ ꯎꯝ ꯎꯝ ꯍꯥꯏꯅꯤ ꯎꯝꯗ ꯇꯧꯔꯛꯑꯣ ꯇꯧꯍꯜꯂꯦ ꯁꯦꯔꯥꯟ ꯇꯨꯔꯥꯟ ꯑꯗꯨꯝ ꯇꯧꯔꯛꯀꯅꯤ
ꯑꯉꯥꯡ ꯅꯨꯄꯤ ꯃꯆꯥꯅ ꯑꯃꯨꯛꯇꯤ ꯈꯔꯗꯤ ꯐꯕ ꯍꯦꯜꯂꯤ ꯍꯥꯏꯕꯗꯤ ꯋꯥ ꯒ꯭ꯌꯥꯟ ꯇꯥꯕ ꯍꯥꯏꯗꯩꯔꯥ ꯋꯥꯔꯤ ꯋꯇꯥꯏ ꯇꯧꯔꯒꯀꯣ ꯅꯨꯄꯃ ꯆꯥꯁꯦ ꯈꯔ ꯉꯥꯎꯁꯤꯟꯅꯩꯌꯦ
ꯉꯥꯎꯁꯤꯟꯅꯩꯌꯦꯕ ꯎꯝ ꯁꯥꯟꯅꯔꯒ ꯂꯩꯅꯤꯡꯉꯦꯕ
ꯍꯣꯏ ꯍꯣꯏ ꯃꯣꯏꯁꯨ ꯑꯗꯨ ꯑꯗꯨꯕꯨꯗꯤ ꯏꯆꯦ ꯆꯥꯎꯔ ꯈꯔ ꯆꯥꯎꯔꯒ ꯑꯃꯨꯛ ꯐꯔꯛꯈꯤꯕꯁꯨ ꯌꯥꯏꯗꯀꯣ ꯃꯣꯏ ꯁꯨꯝ ꯑꯉꯥꯡ ꯑꯣꯏꯔꯤꯕꯒꯤ ꯋꯥꯈꯜꯗꯣ ꯑꯃ ꯑꯗꯨꯝ ꯂꯥꯏꯔꯤꯛ ꯄꯥꯎ ꯍꯥꯏꯕꯁꯦ ꯐꯅꯕꯅꯤ ꯈꯟꯗꯕꯗꯣ ꯍꯣꯏ ꯍꯣꯏ ꯑꯥ
ꯁꯥꯟꯅꯍꯜꯟꯅ ꯑꯃꯨꯛ ꯀꯩꯅꯣ ꯍꯔꯥꯎꯍꯜꯂ ꯇꯧꯔ ꯇꯥꯛꯍꯧꯒꯗꯕꯅꯦ ꯍꯥꯏꯕ ꯍꯩꯅꯕꯤ ꯗꯣ ꯑꯃ ꯂꯩꯍꯟꯒꯗꯕꯅꯦꯕ ꯍꯥꯏꯕꯗꯤ ꯍꯩꯇ ꯌꯥꯗꯦ ꯍꯥꯏꯕꯗꯨ ꯅꯠꯇꯕꯤꯗ ꯍꯩꯅ ꯁꯤꯃ ꯍꯥꯟꯅ ꯗꯔꯀꯥꯔ ꯑꯣꯏꯌꯦꯕ ꯑꯥ ꯑꯗꯨ ꯂꯩꯍꯧꯗꯕꯗꯅꯦꯕ ꯈꯔ ꯆꯥꯎꯈꯠ ꯍꯜꯂꯛꯑꯀꯥꯟꯗ ꯕꯦꯔꯥ ꯀꯥꯔꯤꯁꯦ
ꯑꯣ ꯏꯆꯦꯗꯣ ꯀꯩꯅꯣ ꯇꯧꯔꯁꯦ ꯏꯆꯦ ꯑꯗꯨꯨ ꯁꯪꯗ꯭ꯔꯥ ꯍꯥꯏꯕꯅꯤꯅ ꯃꯊꯪ ꯑꯃꯨꯛ ꯑꯣꯏꯅ ꯆꯠꯂꯁꯦꯀꯣ
ꯍꯣ ꯍꯣꯏ ꯃꯊꯪ ꯇꯧꯔꯛꯄꯗ ꯑꯩꯁꯨ ꯌꯥꯎꯅ ꯇꯧꯔꯒꯦ
ꯍꯣꯏ ꯍꯣꯏ ꯏꯆꯦ ꯑꯗꯨꯗꯤ ꯊꯝꯃꯒꯦ ꯃꯊꯪ ꯑꯃꯨꯛ ꯇꯧꯔꯛꯑꯒꯦ
ꯍꯣꯏ ꯍꯣꯏ ꯐꯔꯦ ꯐꯔꯦ ꯎꯝ
ꯍꯣꯏ ꯍꯣꯏ ꯊꯝꯃꯦ ꯊꯝꯃꯦ ꯏꯆꯦ
ꯑꯥ